ꯂꯣꯕꯥꯏ ꯇꯥꯕ꯭ꯔꯣ ꯇꯥꯕ꯭ꯔꯣ ꯍꯜꯂꯣ ꯍꯂꯣ ꯇ ꯇꯥꯏ ꯇꯥꯔꯦ ꯇꯥꯔꯦ ꯅꯪ ꯇꯥꯕꯣꯏ ꯉꯥꯡꯉꯁꯦ
ꯑ
ꯇꯥꯕ꯭ꯔꯣ ꯍꯜꯂꯣ ꯑꯥ ꯇꯏ ꯇ ꯍꯥꯎꯥꯎ ꯑꯕꯣ ꯇꯥꯕ ꯅꯠꯇ꯭ꯔꯣ ꯅ ꯍꯜꯂꯣ
ꯩꯗ
ꯑꯣ ꯀ ꯉꯥꯏ ꯀꯃꯥꯏꯅ ꯇꯧꯔꯤꯒꯦ ꯎꯗ ꯀꯨꯏꯔꯦꯅꯦ ꯌꯝ ꯏꯌꯦ
ꯀꯂꯣꯃꯤꯅꯍꯣ
ꯇꯥꯔꯔꯕꯣ ꯇꯥꯔꯔꯕꯣ
ꯀꯗ꯭ꯔꯣ ꯃꯤ ꯌꯦ ꯇ ꯑ
ꯇ ꯀꯔꯤ ꯍꯥꯏꯅꯣ
ꯀꯗꯔꯣ ꯃꯤ ꯌꯦ
ꯂꯩꯣꯏꯔꯤꯑꯦ
ꯄꯗꯔꯣ
ꯑ ꯂꯩ ꯑꯗꯨꯔ ꯃꯤꯅ ꯍꯥꯏꯕ
ꯎꯝ ꯌꯦꯁꯨ ꯂꯩꯌꯦ ꯑꯗꯨꯣ
ꯇꯧꯔꯤ ꯈꯁꯤ ꯀꯥꯟꯗꯕꯣ
ꯍꯧꯖꯤꯛꯀꯥꯟꯁꯦ ꯈꯪꯗꯦꯗ ꯑꯗꯨꯝ ꯅꯨꯡꯁꯥꯒ ꯁꯥꯕ ꯎ ꯎꯅꯨꯡꯁꯥꯒ ꯁꯥꯕꯅꯦꯀꯣ ꯀꯔꯤ ꯇꯧꯏ ꯋꯥꯇꯔꯃꯦꯂꯣꯟ ꯆꯥꯕ
ꯀꯥꯏꯗꯅꯣ ꯍꯥꯏꯗꯦꯕ ꯂꯥꯛꯅꯤꯡꯉꯤ ꯑꯗꯨꯗꯤ
ꯁꯤꯒꯤ ꯀꯔꯤꯗꯣ ꯑꯩꯈꯣꯏꯒꯤ ꯑ ꯈꯤꯇꯪ ꯆꯠꯊꯔꯒ ꯈꯣꯡꯖꯣꯝꯗ ꯈꯤꯇꯪ ꯆꯠꯊꯔꯒ ꯂꯩꯕ
ꯀ ꯑꯗꯨꯒꯨꯝꯕ ꯑꯗꯨ ꯂꯝꯗꯣ ꯑꯩꯁꯨ ꯅꯤꯖꯔꯝꯝꯕꯅꯤꯅꯦ ꯑꯗꯨ ꯅꯠꯇꯦ ꯁꯜꯁꯅ ꯍꯥꯏꯂꯝꯝꯕꯗꯨꯕꯣ ꯑꯗꯨ ꯀꯃꯥꯏꯅ ꯇꯧꯁꯦꯕꯗꯣ ꯀꯔꯝ ꯀꯥꯟꯗ ꯆꯦ ꯍꯥꯏꯅꯣ
ꯑ
ꯑꯗꯨꯅꯕꯨꯖꯥ ꯃꯇꯝꯖ ꯂꯁꯟꯒꯗꯤ ꯇꯥꯔꯅꯦ ꯆꯗ ꯆꯗ ꯍꯥꯏꯅꯔꯦ ꯀ ꯑꯗꯨꯝ
ꯑꯗꯨꯅꯦ ꯑꯩꯈꯣꯏ ꯍꯣꯏ ꯑꯩꯈꯣꯏ ꯁꯨꯝ ꯃꯥꯟꯅꯉꯩ ꯍꯥꯟꯅ ꯍꯥꯏ ꯁ꯭ꯀꯨꯜ ꯄꯨꯜꯂꯛꯄ ꯀꯩ ꯇꯧꯔꯛꯄ ꯃꯌꯥꯝꯗꯣ ꯁꯒꯨꯝ ꯃꯥꯟꯅꯕ ꯃꯌꯥꯝꯗꯣ ꯒ꯭ꯔꯨꯞꯇꯗꯤ ꯍꯥꯏꯅꯔꯒ ꯑꯥ ꯀꯩ ꯇꯧꯋꯦ ꯗꯦꯠꯇꯤ ꯑꯃꯨꯛ ꯐꯤꯛꯁ ꯇꯧꯁꯟꯅꯗꯦ
ꯍ ꯑꯣꯏꯅ ꯑꯗꯨꯅꯦ ꯍꯥꯏꯅꯁꯦ ꯍꯥꯏꯔꯒ ꯆꯠꯁꯦ ꯍꯥꯏ ꯑꯗꯨ ꯇꯧ ꯅ ꯑꯗꯨꯕꯨꯗꯤ ꯊꯕꯛꯇꯨ ꯂꯣꯏ ꯁꯤꯟꯅꯕꯅꯤꯅ
ꯍꯣꯏꯣꯏ ꯑꯗꯨ ꯊꯕꯛꯁꯦ ꯏꯟꯈꯥꯡ ꯌꯦ ꯑꯗꯨꯝ ꯃꯣꯏ ꯃꯣꯏꯒꯤꯀꯣ ꯍꯧꯖꯤꯛꯀꯥꯟꯗꯤ ꯑꯗꯨꯝ ꯎ ꯀꯩ ꯇꯧꯕ ꯆꯠꯂꯤꯗꯅ ꯊꯕꯛ ꯁꯨꯕ ꯑꯗꯨꯝ ꯆꯠꯅꯕꯁꯨ ꯌꯥꯎꯋꯤꯗꯅ ꯑ ꯁꯈꯣꯏ ꯈꯪ
ꯍꯣꯏꯅꯦ ꯑꯩꯈꯣꯏꯕꯨꯗꯤ ꯊꯕꯛ ꯑꯩꯈꯣꯏꯅꯦ ꯑꯩꯈꯣꯏ ꯊꯕꯛ ꯊꯦꯡꯖꯕꯤ ꯐꯪꯂꯕꯩꯅꯤꯗꯔ ꯑꯗꯨꯅꯦꯆꯦ ꯑꯩꯈꯣꯏ ꯏꯆꯦ ꯑꯃꯁꯁꯨ ꯂꯩꯕꯅꯦ ꯑꯗꯨꯗ ꯑ
ꯑꯣ ꯅꯣꯡꯃ ꯑꯗꯨꯗꯤ ꯑꯩꯈꯣꯏꯅ ꯅꯣꯡꯃ ꯂꯥꯛꯑꯝꯕ ꯀꯥꯟꯗ ꯅꯣꯏ ꯏꯆꯦ ꯑꯃꯅ ꯇꯔꯕꯜꯗ ꯆꯥꯕ ꯂꯥꯛꯑꯝꯕ
ꯑꯣꯏꯗꯣꯏꯅꯤ ꯑꯣꯏꯗꯣꯏꯅꯦ ꯑꯗꯨꯒ ꯑꯃꯨꯛ ꯆꯠꯄꯗ ꯑꯩꯈꯣꯏꯅ ꯍꯥꯏ ꯀꯗꯣ
ꯑꯣ ꯑꯠꯆꯥ
ꯑꯗꯨ ꯃꯣꯏꯒꯤ ꯃꯣꯏ ꯊꯥꯒꯤ ꯆꯥꯕꯁꯤ ꯆꯥꯎꯕ ꯂꯥꯛꯑꯣꯅ ꯍꯥꯏꯔꯣ ꯀꯅꯕ
ꯑꯣ ꯑꯗꯨꯗꯤ ꯇꯔꯕꯨꯖꯥ ꯃꯣꯏ ꯐꯖꯅ
ꯄꯥꯜ ꯍꯥꯏꯅ ꯇꯔ ꯄꯨꯕꯨꯖꯥ ꯑꯩꯈꯣꯏꯒꯤ ꯍꯧꯖꯤꯛꯀꯥꯟ ꯌꯥꯝꯅ ꯀꯩꯅꯣ ꯇꯧꯔꯤꯕ ꯇꯔꯕꯨꯖꯥ ꯑꯃ ꯌꯦꯂꯣ ꯑꯃꯁꯨ ꯎꯑꯦ ꯍꯥꯏꯕꯗꯩꯅꯝ ꯀꯗ ꯑꯗꯨꯕꯨꯗꯣ ꯍꯧꯖꯤꯛ ꯄꯥꯜꯂꯤ ꯃꯣꯏ ꯆꯥꯎꯔꯦꯅ ꯍꯥꯏꯔꯛꯄꯅꯤꯅꯦ
ꯑꯆꯥ ꯑꯗꯨꯗꯤ ꯀꯩ ꯇꯧ ꯌꯥꯏꯔꯤꯅꯦ ꯑꯩꯈꯣꯏ ꯀꯥꯡꯕꯨꯩ ꯑꯗꯨꯣꯝꯇꯪ ꯄꯨꯟꯁꯤꯜꯂꯒ ꯑꯩꯈꯣꯏ ꯏꯃꯥꯟꯅꯕ ꯑꯩꯈꯣꯏ ꯁꯤ ꯂꯩꯀꯥꯏꯗꯩꯁꯨ ꯍꯥꯄꯛꯀꯦ ꯀꯩꯅꯣꯗꯨꯗꯤ ꯆꯠꯁꯦ ꯍꯥꯏꯔꯒꯗꯤ ꯎꯝ ꯑꯗꯨꯗꯗꯤ ꯑ ꯑꯗꯨꯗꯤ ꯔ ꯎꯗ ꯆꯥꯔꯒ ꯅꯠꯇ꯭ꯔꯒ ꯀꯟꯅ ꯂꯩꯔꯛꯑꯒ ꯑ ꯑꯃ ꯂ ꯇꯀꯤ ꯑꯩꯈꯣꯏꯒꯤ ꯀꯔꯤꯗꯣ ꯂꯝꯕꯤ ꯃꯄꯥꯟꯗ ꯍꯣ ꯍꯣꯇꯦꯜ ꯃꯆꯥ ꯃꯆꯥ ꯐꯝꯕ ꯑꯗꯨꯝ ꯑꯩꯈꯣꯏꯅꯒ ꯀꯥ ꯑꯃꯒ ꯀꯟꯇꯦꯛ
ꯑꯣ ꯀꯩꯅꯣꯒꯤꯗꯣ ꯑꯩ ꯀꯔꯤ ꯑꯗꯨ ꯂꯝꯗ ꯀ ꯎ ꯀꯦꯅ ꯍꯧꯕꯅꯤꯅꯦ ꯍꯣꯏ ꯊꯥꯡꯒ ꯊ ꯊꯥꯡꯒ ꯔꯣꯝ ꯆꯪꯉ ꯂꯩꯕꯗꯨ ꯅꯠꯇ꯭ꯔꯣ ꯃꯅꯨꯡ ꯂꯩꯕꯥꯛ ꯂꯣꯛꯇꯥꯛ ꯃꯌꯥꯢꯗ ꯀꯩꯅꯣ ꯂꯣꯛꯇꯥꯛ ꯍꯣꯝ ꯏꯁꯇꯦ ꯍꯥꯏꯕ꯭ꯔꯥ ꯀꯩꯅꯣ
ꯑ ꯍꯣ ꯍꯣ ꯍꯣ ꯍꯣꯝ ꯁ꯭ꯇꯦꯁꯨ ꯐꯅꯌꯥꯝ ꯂꯩ
ꯑꯣꯐ ꯗꯦꯗꯣ ꯑꯗ ꯑꯍꯤꯡ ꯂꯦꯛꯁꯦ ꯍꯥꯏꯔꯕ ꯆꯠꯂꯨꯔꯦ ꯅꯪ ꯆꯠꯁꯦ ꯍꯥꯏꯔ ꯅꯪ ꯊꯕꯛ ꯂꯩꯌꯦꯅ ꯇꯧꯗꯅ ꯌꯥꯒꯤꯗ꯭ꯔꯤꯗꯨꯗꯤ
ꯑꯣ ꯀꯃꯥꯏ ꯀꯃꯥꯏ ꯇꯧꯒꯦ ꯍꯥꯏꯐꯦꯠ ꯅ ꯍꯥꯏꯔꯛꯎꯗꯅ ꯃꯣꯏ ꯅꯨꯡꯉꯥꯏꯔ ꯍꯥꯏꯔꯒꯗꯤ ꯑꯩꯈꯣꯏꯁꯨ ꯑꯗꯨꯝ
ꯅꯨꯡꯉꯥꯏꯌꯦ ꯃꯣꯏꯗꯣ ꯑꯗꯨꯝ ꯍꯥꯏꯗꯤ ꯍꯧꯖꯤꯛꯀꯤ ꯃꯐꯝꯁꯤ ꯂꯩꯔꯤꯁꯦ ꯀꯥ ꯅꯨꯡꯁꯦ ꯑꯗꯨꯝ ꯆꯥꯎꯋꯦ ꯑꯗꯒꯤ ꯃꯣꯏꯒꯤ ꯐꯃꯨꯡꯒꯁꯦ ꯂꯣꯏ ꯄꯤꯌꯦꯕ ꯅꯥꯟ ꯅꯥꯟꯅ ꯐꯃꯨꯡꯁꯤꯗ ꯑꯗꯨꯝ ꯃꯣꯏꯁꯦ ꯅꯥꯟꯅ ꯁꯦꯡꯇꯣꯛꯑꯒ ꯊꯝꯃꯦ ꯑꯗꯨꯝ ꯇꯣꯢꯂꯦ ꯕꯥꯠꯔꯨꯝ ꯀꯩ ꯀꯥ ꯗꯨ ꯑꯗꯨꯝ ꯅꯥꯟꯅ ꯑꯗꯨꯝ ꯃꯅꯨꯡꯗ ꯑꯦꯇꯦꯁ ꯇꯧꯔꯒ ꯑꯗꯨꯝꯗ ꯊꯝꯃꯦ ꯑꯥ ꯑꯗꯒꯤ ꯑꯩꯈꯣꯏꯒꯤ ꯆꯥꯛꯈꯨꯝ ꯍꯥꯏꯔꯦ ꯆꯥꯛꯈꯨꯝꯗ ꯂꯩꯕ ꯆꯪꯕ ꯒ꯭ꯌꯥꯁ ꯅꯨꯡ ꯑꯗꯩ ꯀꯨꯀꯔ ꯅꯨꯡꯀꯔ ꯈꯥꯕꯩ ꯅꯨꯡꯕꯩ ꯂꯣꯏꯅ ꯐꯪꯉꯦꯕ ꯋꯥꯠꯇꯦꯕ ꯀꯩꯀꯥ
ꯑꯣ ꯊꯣꯡꯕꯒꯤꯗꯤ ꯑꯗꯨꯝ ꯂꯣꯏꯅ ꯑꯩꯈꯣꯏꯒꯤ ꯂꯩꯔꯤꯕ ꯆꯤꯛꯀꯟꯒꯨꯝꯕ ꯑꯗꯒꯤ ꯐꯤꯁꯀꯨꯝꯕ
ꯌꯥꯏꯌꯦ ꯃꯣꯏꯗꯨꯒꯁꯨ ꯑꯗꯨꯝ ꯊꯣꯡ ꯌꯥꯦ꯭ ꯑꯩꯈꯣꯏꯅ ꯂꯩꯖꯔꯒ ꯊꯣꯡꯒꯦꯁꯨ ꯌꯥꯔꯦ ꯑꯗꯒꯤ ꯃꯣꯏꯗ ꯊꯣꯡꯍꯟꯒꯦ ꯍꯥꯏꯕꯁꯨ ꯌꯥꯏ ꯅꯈꯣꯏꯅ ꯍꯦꯛ ꯍꯥꯎꯋꯤꯗꯅ ꯌꯥꯝ ꯆꯥꯝ꯭ꯃꯤꯟꯅꯕꯗ
ꯑꯣꯏꯕ ꯑꯗꯨꯕꯨꯗꯤ ꯑꯗꯨꯕꯨꯗꯤ ꯏꯁꯥꯅ ꯊꯣꯡꯕ ꯑꯗꯨ ꯍꯥꯎꯕꯅꯤꯅꯦ
ꯀꯨꯏꯔꯦꯅꯦ ꯆꯠꯈꯤꯗꯕ ꯑꯩꯈꯣꯏꯁꯨ ꯃꯃꯥꯡ ꯆꯍꯤꯗ ꯆꯠꯈꯤꯕꯅꯤ
ꯃꯃꯥꯡ ꯆꯍꯤꯗ ꯑꯁ ꯀꯨꯏꯔꯦꯅꯦ ꯑꯗꯨꯗꯤ ꯑꯑꯣꯟꯕꯗꯤ ꯐꯅꯌꯥꯝ ꯂꯥꯛꯑꯝꯃꯅꯤ
ꯑꯗꯨ ꯑꯗꯨ ꯌꯧꯁꯜꯂꯨꯔꯁꯦ ꯍꯥꯏꯔꯕ ꯑꯗꯨꯝ
ꯁꯤ ꯌꯧꯁꯜꯂꯨꯕ ꯌꯥꯏꯌꯦ ꯑꯗꯨꯗꯤ
ꯑꯗꯨ ꯀ ꯑꯗꯨꯝ ꯀꯃꯥꯏꯅ ꯇꯧꯕ ꯑꯗꯨꯗꯤ ꯃꯤꯖꯦ ꯀꯃꯥꯏꯌꯥꯝꯝꯇꯁꯂꯣ
ꯃꯤꯗꯤꯦ ꯑꯩꯈꯣꯏ ꯂꯩꯀꯥꯏꯗꯒꯤ ꯏꯃꯥꯟꯅꯕ ꯑꯅꯤꯃ ꯌꯥꯎꯔꯛꯑꯒꯦ ꯑꯗꯣ ꯃꯤꯗꯤ ꯑꯦ ꯀꯌꯥꯃꯨꯛꯀ ꯂꯩꯕ ꯌꯥꯒꯦ ꯃꯣꯏꯒꯤ ꯀꯥ ꯑꯃꯗ
ꯇꯔꯨꯛ ꯆꯠꯇꯅꯦ ꯇꯔꯨꯛ ꯐ ꯌꯥꯝꯝ ꯀꯥꯄꯤꯤ ꯄꯅꯤ ꯄꯣꯅ ꯏꯗ ꯍꯔꯤ ꯑꯝ ꯁꯣꯝ
ꯑꯣ
ꯑꯗꯨ ꯀꯃꯥꯏꯅ ꯇꯧꯕ ꯃꯤ ꯇꯔꯦꯛꯇꯤ ꯑꯗꯨꯝ ꯑ ꯌꯥꯠꯅꯤꯌꯦ ꯑꯩꯈꯣꯏꯔꯣꯝꯗꯒꯤ ꯑꯩꯈꯣꯏ ꯑꯅꯤꯍꯣꯡ ꯂꯩꯔꯦ
ꯑꯩꯈꯣꯏꯗꯒꯤ ꯑꯩꯒ ꯊꯥꯛ ꯒ ꯏꯃꯥꯟꯅꯕ ꯑ ꯅꯦꯝꯒ ꯍꯥꯞꯄꯛꯑꯒꯦ
ꯍꯨ ꯇꯗꯤ ꯌꯥꯔꯦ ꯀ ꯅꯊꯨꯒꯊ
ꯎꯝ ꯌꯥ ꯃꯣꯏ ꯁꯥꯡꯁ ꯁꯥꯇꯀ ꯃꯥ
ꯄꯩꯁꯥꯁꯦ ꯃꯣꯏꯁꯦ ꯃꯤ ꯑꯃꯃꯝꯒꯤꯗ ꯃꯣꯏ ꯆꯝꯃꯉꯥ ꯆꯉꯥ ꯍꯥꯏꯕꯅ ꯇꯧꯕꯅꯦ
ꯂꯩꯕ ꯈꯣꯠꯄꯒꯤꯗꯤ ꯃꯤ
ꯂꯩꯐꯝ ꯂꯩꯕ ꯈꯣꯠꯄꯗ ꯌꯥꯎꯔꯝꯃꯦ ꯑꯗꯨꯗ ꯑꯗꯨꯗ ꯍꯣꯏ ꯆꯥꯅ ꯍꯣꯠꯅꯕꯗꯨꯗꯤ ꯏꯁꯥ ꯂꯩꯖ ꯅꯤꯅ ꯑꯗꯨꯒꯤꯗꯤ ꯌꯥꯎꯗꯕ ꯏꯗꯨ ꯌꯥꯎꯔꯦ ꯆꯥꯝꯃꯉꯥꯗꯨꯗ ꯑꯗꯨꯝ꯫
ꯑꯩꯈꯣꯏ ꯍꯤ ꯇꯣꯡꯕ ꯈꯣꯠꯂꯒ ꯆꯪꯕꯗꯣ꯫ ꯑꯗꯨꯒꯤ
ꯃꯣꯏ ꯍꯣꯏ ꯇꯣꯉꯥꯟꯅ ꯁꯨꯝ ꯆꯠꯊꯣꯛ ꯆꯠꯁꯤꯟ ꯇꯧꯕꯅꯤꯅ ꯂꯨꯄꯥ ꯆꯥꯝꯃꯉꯥꯃꯨꯛ꯫ ꯄꯤꯕ ꯀꯩꯅꯣꯝꯇꯧꯕꯅꯦ ꯃꯣꯏꯒꯤ ꯑꯗꯨ ꯈꯪꯅ ꯆꯥꯟꯅꯕ꯫ ꯍꯣꯏ ꯑꯗꯨꯝ ꯄꯤꯗꯕꯁꯨ ꯌꯥꯏꯌꯦꯕ ꯑꯗꯨꯗꯤ꯫
ꯑꯣ ꯑꯗꯨꯗꯣ ꯅꯣꯏꯒꯤꯗꯤ꯫ ꯈꯪꯅ ꯆꯥꯅꯕ ꯑꯩꯒꯤꯗꯤ ꯀꯅꯥꯝ ꯂꯩꯇꯦ
ꯂꯩꯇꯦꯅꯦ ꯑꯗꯨꯅꯦ ꯑꯩꯈꯣꯏꯁꯨ ꯑꯗꯨꯅ ꯃꯃꯥꯡꯒꯤꯗ ꯑꯩꯈꯣꯏ ꯑꯗꯨ ꯄꯩꯁꯥꯥ꯫ ꯄꯤꯌꯦꯕ꯫
ꯑꯗꯨꯝ ꯄꯤꯌꯦꯕ꯫ ꯑꯣ ꯆ ꯑꯗꯨꯗꯤ꯫ ꯅꯨꯡꯉꯥꯏꯅꯤꯅꯦ ꯑꯩꯅ ꯁꯨꯝ ꯚꯗꯤꯑꯣꯒꯨꯝꯕꯗ ꯀꯩꯀꯩ ꯐꯦꯁ ꯒꯨꯝꯕꯗ ꯎꯕ ꯀꯥꯟꯗꯀꯣ꯫ ꯑ ꯀꯔꯤ ꯍꯥꯏꯅꯤ ꯈꯣꯏꯒ ꯊꯥꯛꯑꯒ ꯉꯥꯒ ꯌꯥꯝ꯫ ꯐꯩ ꯍꯥꯏꯅꯦ ꯑꯗ꯫ ꯑꯩꯈꯣꯏ ꯊꯕꯛ ꯂꯩꯇꯕꯅꯤꯅ꯫ ꯑꯩꯈꯣꯏ ꯈꯣꯏꯒꯁꯦ ꯑꯗꯨꯝ ꯑꯗꯨꯝ ꯆꯣꯞꯄꯒ ꯆꯠꯂꯤꯗꯅ ꯑꯗ ꯈꯣꯏꯒꯗꯣ꯫ ꯇꯣꯛꯅꯤꯡꯕ ꯍꯥꯏꯇꯥꯔꯦ꯫
ꯑꯗꯨ꯫ ꯃꯣꯏꯒꯤ ꯀꯥꯗꯨꯒꯤ ꯇꯣꯉꯥꯟꯅ ꯈꯔꯗꯤ ꯂꯧꯕꯝ ꯇꯧꯕꯅꯦꯕ ꯆꯥꯛꯈꯨꯝꯒꯤ ꯑꯣꯏꯅ ꯁꯥꯗꯣ꯫
ꯑꯥ ꯆ ꯆꯥꯈꯨꯝꯒꯤ ꯑꯣꯏꯅ꯫ ꯑꯣ ꯑꯗꯨꯗꯤ꯫ ꯌꯥꯏꯅꯦ ꯑꯗꯨ
ꯑꯩꯈꯣꯏ ꯗꯨꯗꯤ ꯒꯥꯔꯤ ꯑꯆꯧꯕ ꯆꯠꯂꯦ ꯒꯥꯔꯤ ꯑꯆꯧꯕ꯫ ꯑꯗꯨꯝ ꯆꯠꯂꯦ꯫ ꯑꯗꯨꯝ ꯄꯩꯁꯥꯁꯦ ꯈꯒ ꯄꯨꯊꯣꯛꯅꯔꯒ ꯆꯠꯇꯥꯕꯅꯤꯅꯦ꯫ ꯑꯗꯨ ꯑꯗꯨꯗꯨ ꯆꯠꯔꯅꯤ ꯑꯗꯨꯗꯒꯤ꯫ ꯀꯔꯤ ꯅꯪ ꯍꯥꯏꯅ ꯉꯇꯅ ꯍꯥꯏꯅꯠꯇꯣ ꯅꯠꯇꯦꯡꯒꯤꯗꯨꯁꯨ ꯆꯥꯁꯤꯜꯂꯁꯤꯦ
ꯑꯣ ꯑꯩꯈꯣꯏ ꯆꯦ ꯍꯣꯏꯒꯤ ꯑꯉꯥꯡ ꯀꯣꯆꯤꯡ ꯇꯧꯕꯉꯩ ꯑꯗꯨꯅ ꯃꯣꯏ ꯁꯟꯗꯦ ꯖ ꯑꯣꯏꯕꯅꯤꯅ ꯆꯠꯁꯤ ꯆꯠꯁꯤ ꯍꯥꯏꯅ ꯇꯧꯕ ꯗ ꯑꯩꯁꯨ ꯍꯥꯏꯐꯦꯠ ꯌꯥꯎꯁꯟꯒꯦꯅ ꯇꯧꯕꯅꯤꯗ
ꯍꯥꯡ ꯏꯗ ꯍꯤꯡ ꯂꯄꯤ ꯑꯔꯝ ꯑꯣꯏꯕ
ꯅꯠꯇꯦ ꯍꯥꯏꯗꯤ ꯂꯥꯡ ꯑꯊꯦꯟꯒꯤ ꯀꯔꯤ ꯇꯧꯕꯗꯣ
ꯑꯣ ꯆꯧꯗꯁꯕꯗꯤ ꯆꯂ ꯌꯥꯏ
ꯎꯝ ꯎꯝ ꯊꯕꯨꯖꯥꯗꯣ ꯀꯤꯂꯣꯗ ꯂꯨꯄꯥ ꯀꯨꯟꯃꯉꯥ ꯀꯨꯟꯃꯉꯥ ꯄꯤ ꯃꯥꯜꯂꯦ ꯍꯣꯡꯁꯨ ꯍꯣꯡ ꯃꯥꯜꯂꯦ ꯌꯥꯝ ꯆꯥꯎꯋꯦꯅꯁꯨ ꯍꯥꯏꯔꯛꯑꯌꯦ ꯃꯐꯝꯗꯣ ꯑꯩꯈꯣꯏ ꯍꯥꯟꯅ ꯀꯟꯇꯦꯛ ꯇꯧꯔ ꯊꯝꯕ ꯄꯣꯠꯅꯦꯕ ꯑ ꯑ ꯑꯅꯧꯕ ꯋꯤꯡꯒꯔ ꯑꯃ ꯅꯦꯛꯑꯦ ꯄꯌꯥꯔ ꯑꯃ ꯑꯁꯤꯗꯒꯤ ꯌꯥꯔꯝꯃꯅꯤꯔꯒ ꯑꯗꯨꯃꯥꯏꯅ ꯃꯣꯏ ꯂꯨꯄꯥ ꯂꯤꯁꯤꯡ ꯑꯅꯤꯃꯨꯛ ꯍꯥꯏꯌꯦꯕꯀꯣ ꯇꯀꯤꯦ ꯑꯗꯨꯃꯥꯏꯅ ꯇꯧꯔꯒ ꯆꯠꯁꯦꯅ ꯑꯉꯥꯡꯕꯨꯗꯤ ꯌꯥꯝꯕ ꯅꯠꯇꯦꯗ ꯅꯤꯄꯥꯥꯟꯃꯨꯛ ꯈꯛꯇꯅꯦꯕ ꯑꯥ
ꯃꯠꯇ꯭ꯔꯣ
ꯃꯥꯅꯦ ꯃꯥꯅꯦ ꯄꯨꯂꯞ ꯆꯠꯇꯣꯏꯅꯦ ꯑꯩꯈꯣꯏ ꯑꯗꯨꯃꯥꯏꯅ ꯄꯨꯂꯞ ꯆꯠꯀꯦꯅ ꯇꯧꯔꯤ ꯌꯥꯎꯁꯜꯂꯒꯦ
ꯑꯩꯁꯨ ꯂꯝꯕꯤ ꯊꯣꯛꯑꯦꯅ ꯍꯣꯔꯅ ꯂꯥꯛꯄꯗ ꯑꯗꯨꯅ ꯂꯝꯕꯤꯗ ꯌꯥꯎꯈꯤ ꯌꯥꯅꯤ
ꯌꯥꯏꯑꯦ ꯌꯥꯏꯌꯦꯦ ꯑꯩ ꯍꯥꯏꯔꯛꯀꯦ ꯑꯥ
ꯑꯗꯅꯦ
ꯑꯣ ꯎꯝ ꯀꯌꯥ ꯀꯩꯗꯔꯣ ꯃꯤꯅꯣ
ꯀꯦꯁ ꯇꯧꯗ ꯂꯩꯔꯅꯤ ꯑꯗꯨꯝ
ꯑꯁ ꯑꯗꯨꯗꯤ ꯆꯞ ꯆꯥꯔꯦ ꯍꯣꯔꯦꯟ ꯑꯩ ꯀꯣꯜ ꯇꯧꯔꯛꯑꯒꯦ ꯀꯣꯜꯂ ꯃꯦꯁꯦꯁ ꯄꯨ ꯀꯩꯅꯣꯝꯃ ꯊꯥꯔꯛꯑꯒꯦ ꯅꯉꯣꯟꯗ ꯑ ꯑꯩ ꯍꯦꯛꯒ ꯂꯥꯛ ꯀꯄꯒ ꯑꯗꯨꯝ ꯅꯪꯉꯣꯟꯗ ꯍꯥꯏꯔꯛꯑꯒꯦꯀꯣ ꯑꯗꯨꯗꯤ ꯑ ꯍꯣ ꯍꯣ ꯐꯔꯦ ꯐꯔꯦ ꯑꯗꯨꯗꯤ ꯑꯥ ꯍꯣꯏ ꯊꯝꯃꯦ ꯊꯝꯃꯦ